ꯎꯝ ꯑꯩꯁꯨ
ꯎꯝ
ꯉꯥꯡꯕꯗꯣ ꯁꯣꯏꯔꯦꯕ
ꯁꯣꯏꯌꯦ ꯀꯔꯝꯃꯥꯏꯅ ꯁꯣꯏꯕ
ꯎꯝ ꯏꯃꯥꯟꯅꯕꯤꯅꯀꯣ ꯅꯪ ꯀꯅꯥ ꯀꯅꯥꯕꯨ ꯉꯥꯡꯅ ꯄꯨꯔꯥ ꯃꯤ ꯑꯇꯩ ꯑꯇꯩꯕꯨꯁꯨ ꯉꯥꯡꯅꯕ꯭ꯔꯥ ꯍꯥꯏꯕ ꯑꯗꯨꯒꯤ ꯑꯩꯅ ꯎ ꯉꯥꯡꯅꯗꯦ ꯑꯩꯈꯣꯏ ꯃꯁꯦꯟ ꯈꯛꯇꯅꯦ ꯑꯇꯩ ꯀ꯭ꯌꯥ ꯂꯩꯇꯦ ꯍꯥꯏꯌꯦꯕ ꯑꯗꯨꯒꯤ ꯑꯣ ꯑꯗꯨꯕꯨꯗꯤ ꯑꯩ ꯅꯝꯕꯔ ꯊꯥꯔꯛꯀꯦꯀꯣ ꯍꯥꯏꯅ ꯅꯪꯒꯤ ꯅꯝꯕꯔ ꯊꯥꯔꯛ ꯑꯗꯨꯅꯦꯕ ꯑꯩ ꯇꯥꯎꯔꯕꯒꯤꯅꯤ
ꯑꯣ ꯑꯆꯥ ꯑꯗꯣ ꯅꯪꯒꯤ ꯅꯪꯒꯤ ꯅꯨꯄꯥꯗꯤ ꯅꯣꯏ ꯁꯥꯏꯗꯤ ꯑꯩꯕꯨ ꯋꯥꯔꯤ ꯁꯥꯏꯕ ꯈꯪꯕ꯭ꯔꯣ
ꯀꯔꯤꯅꯨ
ꯀꯔꯤꯅꯣ ꯍꯥꯏ
ꯌꯥꯝ ꯍꯩꯕꯒꯤ ꯇꯥꯏꯞ ꯇꯧꯋꯤꯅ
ꯀꯩꯅꯣ ꯅꯪ ꯍꯥꯏꯅꯤꯡꯗꯕ꯭ꯔꯣ
ꯑꯩ ꯂꯩꯔꯗꯤ ꯂꯩꯌꯦ ꯍꯥꯏꯗꯣꯏꯅꯦ
ꯑꯗꯨ ꯂꯩ ꯍꯥꯏꯗꯨꯗꯤꯅ
ꯑꯩ ꯎꯔꯝ
ꯑꯦ ꯉꯁꯤꯃꯛꯇꯗꯪ ꯍꯧꯖꯤꯛ ꯍꯧꯖꯤꯛ ꯀꯣꯜ ꯇꯧꯕꯗ ꯃꯃꯥꯡꯒꯤꯗꯨꯗ ꯍꯥꯏꯔꯒ
ꯌꯥꯔꯦ ꯌꯥꯔꯦ ꯑꯩ ꯍꯥꯏꯗꯤ ꯁꯨꯝ ꯍꯥꯏ ꯍꯥꯏꯗꯤꯦ ꯑꯩ
ꯑꯠꯁꯥ ꯐꯔꯦ ꯐꯔꯦ ꯍꯥꯏꯗ꯭ꯔꯗꯤ ꯑꯗꯨꯗꯤ ꯅꯪ ꯀꯩꯅꯣꯝ ꯍꯥꯏꯔꯑꯣ ꯋꯥꯔꯤ ꯂꯩꯔꯛꯑꯣ ꯅꯍꯪ ꯍꯧꯖꯤꯛ ꯇꯥꯒꯦ ꯑꯩ ꯉꯥꯡꯉꯔꯒꯦ
ꯋꯥꯔꯤꯁꯦ ꯑꯁ ꯑꯩ ꯈꯜꯂꯤꯌꯦ ꯀꯔꯤ ꯋꯥꯔꯤ ꯂꯤꯁꯤꯦꯔꯥ
ꯑꯁ ꯋꯥꯔꯦꯗꯀꯣ ꯑꯗꯨꯃꯥꯏꯅ ꯍꯥꯏꯔꯗꯤ
ꯅꯪ ꯅꯪ ꯅꯪ ꯑꯗꯨꯝ ꯍꯩꯌꯦꯅ ꯋꯥꯔꯤ ꯁꯥꯕ ꯅꯪ ꯁꯥꯔꯛꯑꯣꯗ ꯑꯩ ꯑꯗꯨꯝ ꯔꯦꯁ ꯐꯣꯟ ꯇꯧꯕꯤꯒꯦ
ꯑꯠꯆꯥ ꯅꯨꯄꯥ ꯀꯣꯏꯅꯤꯡꯕ꯭ꯔꯥ ꯀꯣꯏꯅꯤꯡꯗꯕ꯭ꯔꯥ
ꯅꯨꯅꯨꯡꯝꯕ ꯀꯣꯏꯅꯤꯡꯗꯦ ꯑꯣꯄꯥ ꯀꯅꯅꯦꯦ ꯅꯨꯡꯕꯥ ꯍꯩꯁꯦ ꯍꯧꯖꯤꯛꯁꯦ ꯊꯥꯖꯕ ꯌꯥꯕ ꯅꯠꯇꯦ
ꯊꯥꯖꯕ ꯃꯥꯡꯈ꯭ꯔꯕ ꯃꯤ ꯈꯛꯇꯅꯤꯅꯦ ꯅꯨꯄꯤ ꯅꯨꯄꯥꯁꯤꯡꯁꯨ ꯊꯥꯖꯕ ꯃꯥꯡꯈ꯭ꯔꯕꯃꯤ ꯅꯨꯄꯥ ꯀꯣꯏꯅꯤꯡꯗꯕꯅꯤꯅ ꯅꯨꯄꯤꯁꯤꯡ
ꯑꯗꯨ ꯑꯗꯨꯅꯦ
ꯎꯝ ꯑꯗꯨꯗꯤ ꯀꯩꯅꯣ ꯂꯨꯞꯇ ꯆꯠꯂ ꯂꯩꯔꯦ ꯒ꯭ꯔꯥꯎꯟ ꯗ
ꯍꯣꯏ ꯅꯠꯇꯌꯦꯦ ꯑꯗꯨꯗꯁꯨ ꯆꯠꯇ꯭ꯔꯦꯗ ꯑꯗꯨꯝ ꯃꯣꯏꯗꯒꯤꯀꯣ ꯑꯗꯨꯝ ꯂꯥꯞꯅ ꯂꯩꯔꯦ
ꯑ ꯑꯩ ꯑꯣꯏꯗ꯭ꯔꯗꯤ ꯅꯪꯁꯨ ꯅꯨꯄꯥ ꯊꯣꯛꯄ ꯀꯣꯏꯔꯣꯏꯅꯦ
ꯍꯥꯝ
ꯑꯩ ꯅꯠꯇ꯭ꯔꯗꯤ ꯅꯪ ꯅꯪꯁꯦ ꯅꯨꯄꯥ ꯊꯣꯛꯄ ꯀꯣꯏꯔꯣꯏꯕ ꯒ꯭ꯌꯥꯟ ꯇꯥꯕꯤꯅꯤꯡꯉꯥꯏ ꯃꯤ ꯂꯩꯔꯔꯣꯏꯕ
ꯂꯩꯗ
ꯑꯣ ꯂꯩꯔꯦꯗꯤ ꯐꯔꯦ ꯑꯗꯨꯗꯤ ꯀꯣꯏꯔꯣ
ꯅꯠꯇꯦ ꯑꯩꯅ ꯍꯥꯏꯕꯗꯤꯀꯣ ꯒ꯭ꯌꯥꯟ ꯇꯥꯅꯤꯡꯉꯥꯏ ꯍꯥꯏꯕꯗꯣ ꯑꯩꯈꯣꯏꯒꯤ ꯑꯩꯒꯤ ꯑꯩꯒꯤ ꯃꯦꯜ ꯐ꯭ꯔꯦꯟ ꯑꯃ ꯂꯩꯌꯦꯕ
ꯑ
ꯃꯥꯗꯤ ꯒ꯭ꯌꯥꯟ ꯇꯥꯕꯅꯦ ꯑꯩꯅ ꯋꯥꯔꯤ ꯂꯤꯕꯗꯣ ꯍꯣꯏ ꯍꯣꯏ ꯁꯨꯃꯥꯏ ꯍꯥꯏꯕꯅꯤ
ꯑꯩ ꯑꯩꯗꯤ ꯅꯠꯇꯦ ꯅꯠꯇꯦ ꯍꯥꯏꯕꯅꯤꯗ ꯀꯣ
ꯅꯪꯅꯦ ꯅꯪꯅꯦ ꯑꯩꯒꯤ ꯋꯥꯔꯤ ꯀꯔꯤꯁꯨ ꯈꯪꯗ꯭ꯔꯤꯅ
ꯑꯗꯨ ꯅꯪꯅ ꯍꯥꯏꯗ꯭ꯔꯒ ꯅꯪꯅ ꯁꯨꯡꯂꯥꯏ ꯍꯥꯏꯗ꯭ꯔꯒ ꯑꯗ ꯑꯩꯉꯣꯟꯗ ꯑꯗꯨꯃꯥꯏꯅ ꯍꯥꯏꯔꯛꯑꯦ
ꯑꯗꯨꯅꯤ ꯑꯗꯨ ꯃꯤ ꯑꯗꯨꯝ ꯍꯣꯏ ꯎꯝ ꯅꯪꯕꯨ ꯑꯗꯨꯝ ꯈꯪꯅꯔꯦ ꯑꯗꯨ ꯑꯣꯏꯔꯁꯨ ꯀꯩꯅꯣ ꯍꯧꯖꯤꯛꯇꯤ ꯈꯪꯅꯕꯒꯤ ꯃꯑꯣꯡꯗꯣ ꯈꯔ ꯃꯥꯂꯤꯅ
ꯑꯣꯀꯦ ꯌꯥꯏꯌꯦ ꯌꯥꯏꯌꯦ ꯅꯪꯒꯤꯁꯨ ꯇꯥꯕ꯭ꯔꯣ
ꯇꯥꯏꯌꯦ
ꯑꯣꯀꯦ ꯂꯨꯄꯥ ꯀꯣꯅꯤꯡꯤꯡꯗꯤꯗꯤ ꯍꯥꯏ ꯑꯗꯨꯕꯨ ꯒ꯭ꯌꯥꯟ ꯇꯥꯕ ꯃꯤꯗꯤ ꯂꯩꯌꯦꯦ ꯑꯗꯨ ꯀꯣꯏꯅꯤꯡꯂꯤꯕꯅꯤꯅ ꯅꯪꯁꯨꯣ ꯈ꯭ꯔꯗꯤ ꯀꯣꯏꯅꯤꯡꯕ ꯍꯥꯏꯕꯁꯦ ꯀꯣꯏꯅꯤꯡ ꯀꯣꯏꯅꯤꯡꯕ ꯍꯥꯏꯕꯁꯦ ꯀꯩꯅꯣꯅꯤꯗ ꯎꯝ ꯌꯥꯔꯒꯗꯤ ꯀꯨꯏꯒꯦ ꯍꯥꯏꯕꯗꯤ ꯂꯩꯔꯤ ꯍꯥꯏꯕꯅꯤꯗ
ꯅꯣ ꯑꯣꯕꯖꯔꯕ ꯇꯧꯗꯨꯅꯦ ꯅꯪ ꯋꯥꯟ ꯏꯔ ꯇꯨ ꯏꯔꯒꯨꯝꯕ ꯌꯦꯡꯗꯣꯏꯅꯤ ꯇ꯭ꯔꯥꯏꯌꯦꯜ ꯇꯧꯗꯣꯏꯅꯤ
ꯑꯁ ꯋꯥꯟ ꯏꯔ ꯇꯨ ꯏꯔꯁꯤꯗꯤ ꯑꯩꯈꯣꯏꯗꯤ ꯂꯨꯍꯣꯡꯈ꯭ꯔꯅꯦ
ꯑꯗꯨꯅꯦ
ꯎꯝ ꯑꯉꯥꯡ ꯑꯉꯥꯡ ꯑꯣꯏꯕꯅꯤꯅ ꯅꯪꯗꯤ ꯈꯔ ꯉꯥꯏꯔꯒ ꯇꯧꯍꯧꯔꯣ
ꯇꯧꯗ꯭ꯔꯗꯤ ꯌꯥꯗꯦ ꯁꯤꯒꯨꯝꯕ ꯊꯕꯛꯁꯦ
ꯑ ꯃꯤ ꯈꯪꯒꯦ ꯍꯥꯏꯔꯗꯤ ꯆꯍꯤ ꯑꯅꯤ ꯗꯔꯀꯥꯔ ꯇꯥꯗꯦꯗ
ꯇꯥꯏꯌꯦ ꯇꯥꯏꯌꯦ ꯀꯔꯤꯒꯤ
ꯃꯤ ꯈꯪꯅꯒꯦ ꯍꯥꯏꯔꯗꯤ ꯑꯦꯠꯂꯤꯁ ꯊꯥ ꯇꯔꯨꯛ ꯀꯨꯝꯕꯒꯣ ꯈꯪꯅꯔꯒ ꯅꯪꯒꯤꯁꯤꯗꯤ ꯈꯔ ꯑꯦꯛꯁꯇ꯭ꯔꯥ ꯊꯣꯛꯄꯒꯤꯅꯤꯗ ꯑꯁ ꯑꯩ ꯋꯥꯔꯦꯗ ꯀꯣ ꯑꯩ ꯋꯥꯔꯦ ꯀꯣꯛ ꯁꯥꯔꯦ
ꯑꯗꯨꯗꯤ ꯂꯤꯔꯛꯑꯣꯅꯦ ꯑꯁ ꯍꯣꯏ ꯍꯣꯏ ꯅꯪꯒꯤꯗꯤ ꯊꯥ ꯇꯔꯨꯛ ꯍꯥꯏꯔꯦ ꯑꯗꯨ ꯑꯗ ꯂꯣꯏ ꯈꯪꯕ ꯉꯝꯃꯕꯣ
ꯊꯥ ꯇꯔꯨꯛꯇ ꯈꯪꯒꯅꯤ ꯀꯩꯅꯣ ꯅꯨꯄꯥ ꯀꯣꯏꯔꯛꯄ ꯀꯥꯟꯗ ꯅꯨꯄꯥꯗꯤ ꯀꯣꯏꯅꯤꯡꯉꯗꯤ ꯊꯥ ꯇꯔꯨꯛ ꯍꯦꯟꯂꯥꯗꯤ ꯀꯣꯏꯔꯣꯏ
ꯍꯣꯏ ꯅꯪꯒꯤꯗꯤ ꯑꯣꯏꯔꯝꯅꯤ ꯑꯩꯒꯤꯗꯤ ꯅꯠꯇ꯭ꯔꯦ
ꯅꯪ ꯅꯨꯄꯥ ꯀꯌꯥꯝ ꯀꯣꯏꯔꯒꯦ
ꯅꯨꯄꯥ ꯀꯌꯥꯝ ꯀꯣꯏꯔꯒꯦ ꯍꯥꯏꯕ ꯃꯌꯥꯝ ꯀꯣꯏꯔꯦꯅ
ꯃꯌꯥꯝ ꯀꯣꯏꯔꯦ ꯍꯥꯏꯕꯗꯤ ꯀꯌꯥ ꯀꯣꯏꯔꯣ ꯇꯔꯥ ꯍꯦꯜꯂꯕꯣ
ꯎꯝ
ꯃꯉꯥ ꯍꯦꯜꯂꯕꯣ
ꯎꯝ ꯃꯉꯥ ꯑꯃ ꯑꯅꯤ ꯑꯍꯨꯝ ꯃꯔꯤ ꯃꯉꯥ ꯈꯪꯗꯦ
ꯑꯁ ꯂꯣꯏꯔꯦ ꯁꯥꯔꯦꯗꯀꯣ ꯀꯣꯛ ꯁꯥꯗꯀꯣ ꯑꯩꯁꯦ ꯃꯉꯥ ꯐꯥꯎ ꯄꯥꯈ꯭ꯔꯅꯦ ꯃꯤ
ꯍꯥ ꯍꯥ
ꯑꯗꯨꯒ ꯅꯪꯅ ꯊꯥꯖꯕ ꯃꯥꯡꯉꯦ ꯊꯥꯖꯕ ꯂꯩꯇꯦ ꯀꯥꯏꯅ ꯍꯥꯏꯔꯤꯅꯤꯅꯦ ꯑꯁ ꯑꯁ ꯑꯩ ꯍꯥꯪꯕ ꯁꯣꯏꯈ꯭ꯔꯦꯗꯀꯣ ꯊꯃꯣꯏ ꯀꯥꯏꯗꯀꯣ
ꯐꯥꯒꯤ ꯇꯧꯕꯅꯤ꯫
ꯐꯥꯒꯤ ꯇꯧꯕ ꯍꯩꯕꯁꯤꯗꯤꯕ
ꯇꯧꯗ꯭ꯔꯗꯤ ꯌꯥꯝ ꯁꯦꯔꯦꯁ ꯑꯣꯏꯅ ꯉꯥꯡꯅꯁꯦ ꯍꯥꯏꯕ꯭ꯔꯣ
ꯌꯥꯝ ꯁꯤꯔꯦꯖ ꯑꫭꯏꯅꯣ ꯉꯥꯡꯅꯥꯔꯁꯦ ꯀꯩꯅꯣ ꯏꯁ ꯋꯥꯔꯤꯁꯨꯛ ꯁꯥꯔꯒ ꯈꯪꯅꯗꯦ ꯈꯪꯅꯗꯦ ꯍꯥꯏꯔ ꯂꯩꯒꯦꯔꯣ
ꯑꯩ ꯑꯩ ꯑꯩ ꯑꯩ ꯁꯦꯔꯤꯁ ꯆꯪꯕ ꯉꯝꯃꯣꯏ
ꯀꯔꯤꯒꯤ
ꯁꯤꯔꯦꯁꯇꯤ ꯋꯥꯗꯤ ꯂꯨꯏꯑꯦ ꯈꯪꯕ꯭ꯔꯥ
ꯁꯤꯔꯤꯁꯀꯤ ꯋꯥꯗꯤ ꯍꯣꯔꯦꯟ ꯋꯥꯆꯞꯇ ꯇꯧꯔꯁꯤ ꯍꯥꯏꯕ꯭ꯔꯣ
ꯍꯣꯏ
ꯑꯁ ꯌꯥꯝ ꯀꯩꯅꯣ ꯇꯧꯕꯖꯥꯠꯅꯤ ꯅꯪꯁꯨꯀꯣ
ꯏꯁ
ꯃꯇꯝ ꯅꯪꯒꯤ ꯂꯣꯏꯁꯤꯜꯂꯗꯤ ꯅꯪꯗꯤ ꯇꯨꯃꯤꯟ ꯇꯣꯛꯈꯤꯒꯅꯤ ꯀꯣꯜ ꯐꯥꯎ ꯄꯤꯛꯑꯞ ꯇꯧꯔꯣꯏ ꯇꯦꯛꯁꯐꯥꯎ ꯍꯜꯂꯣꯏ
ꯑꯌꯥ ꯌꯥꯝ ꯌꯥꯔꯦ ꯌꯥꯔꯦ ꯑꯩꯕꯨ ꯇꯥꯏꯅꯕ ꯁꯥꯔꯤꯌꯦ
ꯑꯁ ꯇꯧꯅꯤꯡ ꯑꯩ ꯑꯩ ꯐ꯭ꯔꯤ ꯇꯥꯏꯝ ꯈꯔ ꯂꯩꯕꯗ ꯀꯣꯜ ꯇꯧꯒꯦ ꯍꯥꯏꯔꯒ ꯔꯤꯄ꯭ꯂꯥꯏꯁꯨ ꯇꯧꯕꯤꯔꯣꯏ
ꯌꯥꯏ ꯔꯤꯄ꯭ꯂꯥꯏ ꯇꯧꯕꯅ ꯑꯩ ꯑꯣꯟꯂꯥꯏꯟ ꯂꯩꯇꯦꯅ ꯃꯔꯨ ꯑꯣꯏꯅ ꯑꯩꯗꯤ ꯍꯦꯛ ꯍꯪꯕ ꯔꯤꯄ꯭ꯂꯥꯏ ꯇꯧꯋꯤꯅ
ꯑꯆꯥ ꯉꯔꯥꯡ ꯅꯨꯡꯗꯥꯡꯁꯨ ꯍꯣꯏ ꯉꯔꯥꯡ ꯅꯨꯡꯗꯥꯡ ꯇꯦ ꯑꯩꯈꯣꯏꯅꯁꯨ ꯅꯠꯇꯦꯗꯅ ꯑꯗꯨꯕꯨ ꯑꯩꯗꯨ ꯅꯍꯥꯟꯗꯒꯤ ꯂꯥꯏꯔꯤꯛ ꯈꯔ ꯄꯥꯔꯒ ꯃꯇꯝ ꯁꯪꯗꯔꯒ ꯂꯩꯕꯅꯦꯕ ꯑꯗꯨꯗ ꯑꯩ ꯑꯁ ꯃꯇꯝ ꯆꯪꯉꯔꯅꯤ ꯐꯨꯠꯕꯣꯜꯁꯨ ꯂꯩꯇꯦꯅ ꯂꯩꯔꯒ
ꯎꯝ ꯎꯝ ꯑꯗꯨꯅꯦ ꯑꯩꯗꯣ ꯉꯔꯥꯡ ꯏꯕꯤꯅꯤꯡ ꯋꯥꯏꯗꯣ ꯑꯗꯨꯗ ꯑꯩꯁꯦ ꯑꯁ ꯐꯖꯅ ꯇꯧꯔꯒꯦ ꯇꯧꯕꯅꯦꯕ ꯑꯗꯨꯒꯤ ꯌꯥꯗꯕ ꯋꯥꯅꯤꯗ
ꯎꯝ ꯌꯥꯏ ꯌꯥꯏ ꯉꯁꯤ ꯑꯁ ꯉꯁꯤꯁꯨ ꯁꯪꯉꯣꯏ ꯄꯨꯡ ꯕꯥꯔꯣ ꯄꯨꯡ ꯕꯥꯔꯣ ꯈꯔ ꯇꯥ ꯍꯦꯟꯈ꯭ꯔꯗꯤ ꯄꯨꯡ ꯑꯃ ꯑꯃꯗ ꯂꯥꯏꯔꯤꯛ ꯄꯥꯕ ꯍꯧꯕꯅꯤ
ꯎꯝ
ꯆꯥꯛꯇꯤ ꯄꯨꯡ ꯀꯌꯥꯗ ꯆꯥꯒ‌ꯦꯔꯣ ꯅꯪꯗꯤ
ꯈ‌ꯣꯏ ꯆꯥꯛꯁꯦ ꯈ‌ꯣꯏ ꯎꯝ ꯍꯧꯖꯤꯛ ꯄꯨꯡ ꯀꯌꯥ ꯇꯥꯔꯕ꯭ꯔꯥ ꯏꯂꯦꯚꯦꯟ ꯋꯥꯟ ꯋꯥꯟꯒꯨꯝꯕꯗ ꯊꯣꯡꯕ ꯌꯥꯏ
ꯑꯣ ꯅꯣꯏꯗꯤ ꯑꯗꯨ ꯃꯄꯥꯟꯗ ꯂꯩꯕꯅꯤꯅ ꯈꯔ ꯊꯦꯡꯉꯤꯅꯦ ꯑꯩꯈꯣꯏꯁꯨ ꯊꯦꯡꯗꯤ ꯊꯦꯡꯉꯤ ꯑꯗꯨ ꯑꯩꯈꯣꯏ ꯁꯨꯝꯗꯅ ꯌꯨꯝꯒꯤ ꯈꯔ ꯃꯥꯟꯂ ꯍꯥꯏꯕ
ꯎꯝ ꯂꯩꯕ ꯕ꯭ꯔꯥ ꯂꯩꯕꯗꯤ
ꯂꯩꯕ ꯅꯨꯡꯉꯥꯏꯕ꯭ꯔꯕ
ꯍꯣꯏ
ꯂꯩꯕꯁꯦ ꯑꯗꯨꯝ ꯅꯨꯡꯉꯥꯏ
ꯅꯪꯒꯤ ꯃꯔꯨꯞ ꯅꯨꯄꯤꯁꯨ ꯁꯤꯗꯥ ꯂꯥꯛꯀꯅꯦ ꯍꯥꯏꯕ ꯅꯠꯇ꯭ꯔꯣ ꯒꯨꯍꯥꯇꯤꯗ ꯂ ꯂꯥꯛꯄ ꯌꯥꯏ ꯍꯥꯏꯕ ꯅꯠꯇ꯭ꯔꯣ
ꯑꯩ ꯈꯪꯗ꯭ꯔꯦ ꯑꯗꯨꯗꯤꯀꯣ ꯑꯩ ꯈꯪꯗ꯭ꯔꯦ
ꯅꯣꯏꯁꯦ ꯃꯤ ꯑꯃꯗꯤ ꯅꯪ ꯂꯩꯃꯤꯅꯕ ꯅꯠꯇ꯭ꯔꯣ ꯑꯗꯣ ꯃꯥ ꯅꯠꯇ꯭ꯔꯣ ꯒꯨꯍꯥꯇꯤꯗ ꯂꯥꯛꯄ ꯌꯥꯏ ꯍꯥꯏꯕꯗꯣ
ꯌꯥꯔꯦ ꯑꯃꯨꯛ ꯍꯧꯔꯛꯑꯦ ꯇꯨ ꯃꯥ ꯁꯨꯛꯂꯥꯛ ꯂꯥꯛꯑꯔꯣꯏ ꯀꯔꯤꯒꯤ ꯂꯥꯛꯇꯣꯏꯕ ꯍꯨꯝ
ꯅꯠꯇꯦ ꯃꯥꯅ ꯍꯥꯏꯕꯗꯤ ꯃꯥ ꯃꯥꯒꯤ ꯂꯣꯏꯁꯤꯟꯗ꯭ꯔꯤꯌꯦ ꯑꯗꯨ ꯅꯍꯥꯟ ꯑꯁ ꯈꯪꯗ꯭ꯔꯦꯗ ꯅꯔꯁꯇꯨ ꯌꯥꯝꯈ꯭ꯔꯦ ꯇꯣꯛꯈ꯭ꯔꯁꯤꯁꯦ ꯉꯥꯎꯅꯤꯉꯥꯏꯅꯤ ꯑꯌꯥꯝꯕꯗ
ꯑꯁꯤꯒꯤ ꯋꯥꯔꯤ ꯍꯧꯔꯛꯑꯗꯤꯀꯣ ꯅꯪ ꯁꯨꯛꯆꯨꯝ ꯆꯨꯝꯗ꯭ꯔꯦ
ꯎ ꯎ ꯅꯣꯏꯁꯦꯀꯣ ꯑ
ꯅꯦꯛꯁ ꯇꯥꯏꯝ ꯇꯦꯛꯁ ꯇꯧꯔꯛꯑꯗꯤ ꯑꯩꯅꯦꯅ ꯍꯥꯏꯔꯛꯑꯣ ꯗꯥꯏꯔꯛ
ꯏꯟꯇ꯭ꯔꯗꯛꯁꯟ ꯍꯥꯟꯅ ꯄꯤꯗꯣꯏꯅꯦꯕꯀꯣ
ꯑꯦꯚ꯭ꯔꯤ ꯆꯥꯔꯠꯇ ꯏꯟꯇ꯭ꯔꯣꯗꯛꯁꯟ ꯇꯧꯔꯒ ꯋꯥꯔꯤ ꯁꯥꯗ꯭ꯔꯗꯤ ꯑꯩꯅ
ꯑꯦ
ꯑꯩꯅ ꯑꯉꯥꯎꯕ ꯇꯥ ꯂꯩꯔꯦ
ꯑꯗꯨꯅꯦ ꯇꯥꯔꯦ ꯅꯪ
ꯎꯝ ꯅꯪ ꯂꯩ ꯄꯥꯝꯕ꯭ꯔꯣ
ꯂꯩ ꯍꯣꯏ ꯂꯩ ꯌꯥꯝ ꯄꯥꯝꯃꯦ ꯑꯩ ꯂꯩꯒꯤ ꯋꯥꯔꯤ ꯂꯤꯕꯤꯔꯛꯀꯦꯁꯦ ꯑꯩ ꯑꯈꯣꯏꯗ‌ꯣ
ꯑꯥꯝ
ꯑꯗꯣ ꯍꯣꯁꯇꯦꯜ ꯂꯩꯔꯤꯉꯩꯗ ꯍꯧꯖꯤꯛꯇꯤ ꯊꯣꯛꯈ꯭ꯔꯦꯅ ꯍꯣꯁꯇꯦꯜ ꯂꯩꯔꯤꯉꯩꯗ ꯑꯈꯣꯏꯒꯤ ꯀꯦꯝꯄꯁ ꯃꯅꯨꯡꯗ ꯑꯗꯨꯝ ꯔꯣꯁ ꯑꯗꯨꯒ ꯀꯔꯤꯔꯥ ꯄꯣꯞꯄꯤꯒꯤ ꯃꯥꯟꯕ ꯑꯗꯨꯒ ꯎꯝ
ꯃꯥꯟꯕ ꯀꯩꯔꯣ
ꯂꯩ ꯃꯥꯟꯕ ꯑꯃ ꯂꯩꯌꯦꯕ ꯈꯪꯗꯦ ꯑꯩ ꯃꯃꯤꯡ ꯈꯪꯗꯦ
ꯏꯁ ꯂꯩ ꯃꯃꯤꯡꯗꯤ ꯑꯩꯅ ꯅꯪꯗꯩ ꯍ‌ꯦꯜꯂꯅꯤ
ꯌꯥꯔꯦ ꯑꯩ ꯂꯣꯏ ꯀꯥꯎꯔꯕꯒꯤꯅꯦ
ꯑꯩ ꯍꯥꯏꯔꯛꯀꯦꯅꯦ
ꯍꯣꯏ ꯍꯣꯏ ꯍꯥꯏꯔꯛꯑꯣ ꯑꯩ ꯑꯩ ꯍꯥꯟꯅ ꯍꯥꯏꯔꯛꯀꯦ
ꯍꯥꯏꯔ‌ꯣ
ꯖꯦꯔꯥꯅꯤꯌꯝ ꯂꯩꯔꯦꯀꯣ ꯖ‌ꯦ ꯂꯩꯔꯦ ꯑꯗꯨꯒ ꯄꯦꯔꯤ ꯋꯤꯡꯒꯜ ꯂꯩꯔꯦ ꯑꯗꯨ ꯒ ꯑꯝ ꯑꯁ ꯊꯣꯛꯂꯛꯇ꯭ꯔ‌ꯦꯅꯦ ꯎꯔꯗꯤ ꯈꯪꯗꯣꯏꯅꯤꯅꯦ ꯑꯗꯨꯒ ꯑꯗꯨꯒ ꯏꯁꯅꯦꯛ ꯄ꯭ꯂꯥꯟ ꯂꯩꯔꯦ ꯑꯗꯨꯒ ꯎ ꯎꯝ ꯍꯥꯏꯕ꯭ꯔ
ꯀꯩꯅꯣ ꯇꯧꯔꯁꯦ ꯂꯩꯗꯣ ꯑꯃ ꯑꯃꯗ ꯋꯥꯔꯤ ꯁꯥꯟꯅꯔꯁꯦ ꯄꯨꯂꯞ ꯍꯥꯏꯔꯗꯤ ꯀꯩꯅꯣ ꯇꯧꯔꯅꯦꯕ
ꯍꯣꯏ ꯑꯗꯣ ꯑꯈꯣꯏ ꯑꯈꯣꯏ ꯁ꯭ꯇꯜꯗ ꯂꯩ ꯌꯥꯝ ꯄꯥꯜꯂꯦꯕꯀꯣ ꯑꯗꯨꯒꯤ ꯔꯣꯁ ꯃꯦꯟꯂꯤ ꯔꯣꯁꯇꯣ ꯃꯥꯒꯤ ꯕꯨꯁ ꯌꯥꯝ ꯌꯥꯝ ꯆꯥꯎꯔꯒ ꯂꯩꯌꯦꯕ
ꯨꯂꯞ ꯀꯣ
ꯍꯣꯏ ꯑꯗꯣ ꯎꯝ ꯑꯩꯗꯣ
ꯎꯝ
ꯀꯤ ꯕꯣꯇꯜ ꯑꯃ ꯂꯩꯌꯦꯕ ꯇ꯭ꯔꯥꯟꯁꯄꯦꯔꯦꯟ ꯑꯗꯨꯗ ꯀ ꯀꯥꯇꯤꯅ ꯀꯛꯀꯅꯤꯀꯣ ꯀꯛꯑꯒ ꯎꯝ ꯑꯗꯨꯝ ꯑꯩꯒꯤ ꯇꯦꯝꯄꯜꯗ ꯏꯁꯤꯡ ꯍꯥꯞꯂꯒ ꯊꯝꯗꯣꯏꯅꯦꯕ ꯑꯩꯁꯦ ꯑꯦ ꯁꯨꯃꯥꯏꯅ ꯂꯧꯔꯒ ꯊꯝꯕꯁꯦ ꯑꯗꯨ ꯏꯃꯥꯟꯅꯕꯤꯁꯤꯡꯅ ꯑꯩꯕꯨ ꯕꯦꯟ ꯇꯧꯔꯕꯅꯦ ꯂꯩ ꯂꯩ ꯄꯥꯝꯃꯦ ꯍꯥꯏꯔꯒ ꯁꯨꯃꯥꯏꯅ ꯀꯛꯑꯒ ꯂꯩꯔꯤꯗꯣ ꯍꯥꯏ ꯍꯥꯏꯗꯣꯏꯅꯦꯕ ꯃꯣꯏꯅ
ꯎꯝ
ꯑꯩꯅ ꯑꯩꯅ ꯃꯣꯏ ꯅꯨꯡꯁꯥ ꯑꯗꯨꯗꯥꯗꯤ ꯌꯥꯝ ꯁꯥꯕ ꯃꯇꯝꯅꯤꯅꯀꯣ ꯅꯨꯡꯁꯥꯗꯣ ꯌꯥ ꯑꯣꯜꯂꯒ ꯂꯩꯗꯨꯁꯨ ꯑꯗꯨꯝ ꯑꯗꯨꯝ ꯅꯨꯡꯁꯥꯗꯨꯅ ꯑꯗꯨꯝ ꯇꯧꯕꯗ ꯃꯣꯏꯁꯦ ꯂꯩꯗꯣ ꯋꯥꯟ ꯗꯦ ꯅ ꯑꯗꯨꯨꯝ ꯇꯧꯔꯛꯑꯁꯨ ꯍꯌꯦꯡꯒꯨꯝꯕꯁꯦ ꯑꯗꯨꯝ ꯗ꯭ꯔꯥꯏ ꯑꯣꯏꯌꯦꯕ ꯃꯥꯒꯤ ꯄꯦꯇꯜꯁꯤꯡꯗꯣ ꯑꯗꯨꯒꯤ ꯍꯥꯏꯕꯅꯦꯕ ꯅꯨꯡꯁꯥꯗ ꯃꯣꯏꯅ ꯌꯥꯝ ꯋꯥꯔꯒ ꯂꯩꯕꯗꯣ ꯑꯗꯨꯁꯨꯄ ꯑꯩ ꯑꯁꯤ ꯔꯨꯝ ꯃꯅꯨꯡꯗ ꯏꯪꯉꯒ ꯌꯥꯝ ꯎꯝ ꯍꯞꯇꯥ ꯑꯃꯒꯨꯝꯕ ꯑꯗꯨꯨꯝ ꯇꯧꯕꯗꯣ ꯐꯖꯗ꯭ꯔꯣ ꯍꯥꯏꯅ ꯑꯩꯅ ꯈꯨꯝꯕꯤꯕꯅꯦꯕ
ꯌꯥꯏꯅꯤ ꯅꯪ ꯀꯩꯅꯣ ꯈꯪꯕ꯭ꯔꯣ ꯑꯁꯇ꯭ꯔꯣꯃꯦꯔꯤꯌꯥ ꯈꯪꯕ꯭ꯔꯣ
ꯑ ꯈꯪꯉꯝꯒꯅꯤ ꯑꯗꯨ ꯃꯤꯡꯗꯤ ꯈ
ꯑꯗꯨ ꯈꯪꯗ꯭ꯔꯗꯤ ꯅꯪ ꯑꯩꯅ ꯅꯪꯗꯤ ꯌꯦꯜꯂꯅꯤ
ꯑꯣ ꯀꯩꯅꯣ ꯑꯩ ꯑꯃ ꯅꯤꯡꯁꯤꯡꯉꯦ ꯍꯥꯏꯗ꯭ꯔꯟꯖꯤꯌꯥ ꯍꯥꯏꯗ꯭ꯔꯟꯖꯤꯌꯥ ꯎꯝ ꯑꯗꯨꯁꯨ ꯂꯩꯩꯌꯦ ꯅꯆꯦ ꯇꯨꯉꯥꯜꯂꯤ
ꯍꯥꯏꯗꯔꯤꯟꯖꯤꯌꯥꯗꯤ ꯐꯣꯔꯒꯦꯠ ꯕꯤꯅꯣꯠꯅꯦ ꯃꯥꯗꯤ ꯍꯧꯖꯤꯛ ꯑ ꯀꯜꯁꯤꯌꯝ ꯄꯣꯇꯦꯁꯤꯌꯝ ꯀꯟꯇꯦꯟꯗꯥ ꯀꯂꯔ ꯆꯦꯟꯖ ꯇꯧꯕꯅꯦ
ꯑꯩ ꯈꯪꯗ꯭ꯔꯦ ꯑꯗꯨꯗꯤ
ꯅꯪ ꯌꯦꯡꯉꯣ ꯑꯩ ꯑꯩ ꯑꯩ ꯈꯪꯉꯤꯗ ꯐꯣꯔꯒꯦꯠ ꯃꯤꯅꯣꯠ ꯑꯗꯨꯝ ꯍꯥꯏꯕꯅꯤꯗ ꯍꯥꯏꯗ꯭ꯔꯤꯟꯖꯤꯌꯥ ꯈꯪꯉꯤ ꯄꯔꯄꯜ ꯄꯤꯡꯒꯨꯝꯕ ꯋꯥꯏꯠꯀꯨꯝꯕ ꯂꯩꯕꯗꯣ ꯑꯥꯏꯔꯟ ꯀꯟꯇꯦꯟꯒꯨꯝꯕ ꯀꯦꯜꯁꯤꯌꯝꯒꯨꯝꯕ ꯄꯣꯇꯦꯁꯤꯌꯝꯗ ꯀꯂꯔ ꯆꯦꯟꯖ ꯇꯧꯅꯤ ꯃꯗꯨꯗꯤ ꯄꯥꯝꯕꯤ ꯅꯠꯇꯦ
ꯑꯣ
ꯑꯗꯨꯒ ꯎꯝ ꯑꯜꯇ꯭ꯔꯣ ꯃꯤꯔꯁꯦꯀꯣ ꯃꯤꯡ ꯑꯇꯣꯞꯄꯗ ꯍꯧꯖꯤꯛ ꯐꯣꯒꯦꯠ ꯃꯤꯅꯣꯠ ꯍꯥꯏꯕꯁꯦ ꯍꯥꯏꯗ꯭ꯔꯤꯟꯖꯌꯥ ꯍꯥꯏꯗꯅ
ꯎꯝ
ꯑ